ꯑꯣ ꯅꯪꯒꯤ ꯆꯦꯗꯣ ꯂꯧꯒꯦꯗꯤ ꯇꯧꯕꯅꯦ ꯑꯗꯨꯕꯨ ꯑꯣꯖꯥ ꯕꯤꯗꯤꯌꯦꯀꯟꯇꯥꯗꯣ ꯕꯤꯗꯤꯌꯦꯀꯟꯇꯥꯗꯣ ꯃꯥ ꯂꯩ ꯂꯩꯕꯀꯣ ꯑꯣꯐꯤꯁꯇꯤ ꯍꯥꯡꯉꯝꯕ ꯑꯗꯨꯗ ꯃꯥ ꯀꯥꯏ ꯆꯠꯈ꯭ꯔꯦ ꯍꯥꯏꯔ ꯈꯪꯗꯤꯌꯦ ꯎꯡ ꯀꯩꯅꯣ ꯃꯥ ꯄ꯭ꯔꯥꯏꯚꯦꯠ ꯋꯥꯔꯛ ꯑꯃ ꯂꯩ ꯍꯥꯏ ꯑꯗꯨ ꯆꯠꯈꯦꯅ ꯃꯦꯝꯗ ꯍꯥꯏꯕ ꯑꯗꯨꯗ ꯃꯥ ꯂꯩꯔꯝꯗꯗꯤ ꯈꯪꯉꯔꯣꯏꯀꯣ ꯍꯥꯏꯅ ꯑꯩꯗꯤ ꯑꯗꯨꯝ ꯍꯜꯂꯦ
ꯑꯣ ꯌꯥꯅꯤ ꯑꯗꯨ ꯍꯌꯦꯡꯗꯤ ꯀꯃꯥꯏ ꯇꯧ ꯍꯌꯦꯡ ꯅꯣꯏ ꯀꯣꯂꯦꯖ ꯆꯠꯇꯣꯏꯔꯣ ꯀꯃꯥꯏꯅ
ꯆꯠꯀꯅꯤ ꯆꯠꯀꯅꯤ ꯆꯠꯀꯅꯤ ꯎꯝ ꯍꯥꯡꯗꯤꯒꯦ ꯍꯥꯡꯕꯤꯒꯦ ꯎꯝ ꯍꯌꯦꯡꯅ ꯂꯥꯁ ꯑꯣꯏꯔꯅꯤ ꯑꯩꯈꯣꯏꯗꯤ ꯁꯝꯃꯔ ꯕ꯭ꯔꯦꯛ ꯂꯩꯔꯅꯤ ꯑꯃꯨꯛ ꯁꯨꯇꯤ ꯊꯥꯔꯅꯤꯌꯦ
ꯍꯍ ꯍꯌꯦꯡꯗꯤ ꯁꯣꯏꯕ ꯌꯥꯗ꯭ꯔꯦꯗꯨꯗꯤ
ꯌꯦꯡꯒꯦ ꯌꯦꯡꯒꯦ
ꯁꯣꯏꯌꯦꯅꯨꯀꯣ
ꯑꯣꯖꯥꯗꯣ ꯀꯥꯏ ꯆꯠꯀꯦꯕ ꯈꯪꯗꯕ ꯎꯪ
ꯑꯗꯨ ꯍꯌꯦꯡꯗꯤ ꯁꯣꯏꯕ ꯌꯥꯗ꯭ꯔꯦ ꯍꯣꯏ ꯃꯣꯏ ꯂꯩ ꯑꯗꯨꯏꯗꯤ ꯂꯩꯇꯕ ꯋꯥꯅꯦꯕ ꯑꯣꯐꯤꯁ ꯍꯥꯡꯗꯕ ꯑꯣꯖꯥ ꯂꯩꯇꯕ ꯏꯁꯇꯥꯐ ꯀꯩꯀꯥ ꯑꯣ ꯂꯩꯇꯕ ꯑꯗꯨ ꯑꯣꯏꯔꯗꯤ ꯑꯗꯨ ꯑꯣꯏꯔꯦ ꯑꯗꯨꯅ ꯅꯠ ꯇꯕꯤꯗ ꯀꯩꯅꯣ ꯍꯍ ꯀꯥꯎꯕ ꯈꯣ ꯀ ꯀꯩꯅꯣ ꯀꯥꯏ ꯆꯥꯛ ꯂꯩꯇꯦ ꯑꯩ ꯈꯤ ꯇꯪ ꯂꯩꯕꯗꯣ ꯑꯩ ꯆꯥꯔꯦ ꯍꯧꯗꯣꯡꯁꯤꯡ ꯆꯥꯔꯦ ꯑꯝ ꯅꯨꯡꯉꯥꯏꯔꯦ ꯂꯩꯇꯦꯕ
ꯑꯝꯃꯦ
ꯏꯟꯁꯥꯡꯁꯨꯨ ꯂꯩꯇꯦ ꯆꯥꯥꯛꯁꯨꯨ ꯂꯩꯇꯦ ꯑꯥ ꯑꯥ ꯑꯥ ꯑꯥ ꯑꯥ ꯀꯩꯅꯣ
ꯌꯦꯟ
ꯕ꯭ꯔꯗꯔ ꯖꯦꯡꯒꯤ ꯏꯟꯁꯥꯡꯅꯦ ꯀꯥꯏꯅ
ꯃꯥꯒꯤ
ꯅ ꯉꯁꯥꯏꯗꯨ ꯆꯥꯛ ꯈꯤꯇꯪ ꯂꯩꯕꯗꯣ ꯑꯩ ꯆꯥꯗꯦꯕ ꯑꯗꯨ ꯑꯩꯗꯤ ꯏꯪ ꯑꯌꯨꯛꯇ ꯏꯟꯖꯥꯡ ꯊꯣꯡꯗꯕ ꯑꯗꯨꯒꯤ ꯕ꯭ꯔꯗꯔ ꯖꯦꯡ ꯉꯣꯟꯗꯩ ꯏꯟꯁꯥꯡ ꯈꯔ ꯅꯤꯒꯦ ꯍꯥꯏꯅ ꯂꯥꯛꯄ ꯃꯣꯏꯒꯤ ꯆꯥꯡꯁꯤꯗꯤ ꯌꯦꯡꯕ ꯁꯤꯗꯒꯤ ꯑꯗꯨꯝ ꯆꯥꯅꯤꯡꯗꯕ ꯐꯥꯎꯋꯦꯕ
ꯎꯝ
ꯀꯩꯅꯣ ꯌꯥꯝ ꯅꯣꯏꯖꯤ ꯇꯧꯋꯦ ꯀꯗꯥꯏꯗꯅꯣ
ꯌꯨꯝꯗ ꯀꯩꯅꯣꯝ ꯑꯁ ꯂꯣꯏꯔꯦ ꯑꯩ ꯍꯟꯂꯛꯄꯒ
ꯀꯅꯥ ꯀꯅꯥ ꯂꯩꯕ꯭ꯔꯣ
ꯏꯊꯟꯇꯅꯤ ꯑꯗꯨꯕꯨ ꯑꯩꯒꯤ ꯂꯨꯍꯣꯡꯃꯗ ꯂꯩꯕꯗꯣ ꯐꯤ ꯀꯩꯅꯣ
ꯑꯗꯨꯗꯒꯤ ꯑꯣꯏꯔꯝ ꯂꯥꯡꯉꯦ ꯑꯩꯒꯤ ꯅꯥꯀꯣꯡ
ꯅꯨꯡꯁꯨ ꯇꯥꯕ꯭ꯔꯣ
ꯍꯣꯏ ꯇꯜꯂꯦꯍꯦ ꯉꯁꯤ ꯅꯨꯃꯤꯠ ꯁꯦ ꯌꯥꯝ ꯇꯜꯂꯦ
ꯎꯝ ꯑꯁ ꯁꯥꯃꯟꯕꯗꯤꯀꯣ ꯑꯔ ꯀ꯭ꯂꯥꯁꯇ ꯐꯥꯎꯃꯝꯅꯤꯡꯕ ꯑꯦ ꯇꯨꯝꯅꯤꯡꯕꯅ ꯑꯗꯨ ꯀꯩꯅꯣ ꯅꯣꯡ ꯑꯃꯨꯔꯛ ꯆꯨꯔꯦ
ꯈꯪꯗꯦ ꯑꯩꯗꯤ ꯑꯩꯗꯤ ꯑꯩ ꯅꯠ ꯇꯨꯝꯗꯦꯕ ꯑꯩ ꯃꯤꯇꯤꯡ ꯆꯠꯕꯅꯦꯕ ꯑꯩ ꯄꯨꯡ ꯑꯃ ꯔ ꯑꯅꯤꯗ ꯂꯥꯛꯄꯅꯦ
ꯑꯣ ꯎꯝ ꯎ ꯎꯝ
ꯅꯣꯡ ꯆꯨꯨꯕ꯭ꯔꯅꯦ ꯉꯁꯤꯕꯨ
ꯈꯪꯅꯩ ꯑꯗꯨꯕꯨ ꯑꯩ ꯀꯣꯂꯦꯖꯇꯗꯤ ꯈꯔ ꯆꯨꯏꯕ
ꯈꯪꯗꯦ ꯑꯩꯗꯤ ꯇꯜꯂꯦꯍꯦ
ꯀꯥꯏꯗ ꯀꯥꯏ ꯋꯥꯏꯗ ꯊꯠꯄ
ꯑꯩꯅꯣꯗ ꯅꯪꯒꯥꯝ ꯄꯥꯜꯗ
ꯎꯝ ꯕꯖꯥꯔꯗ ꯅꯤꯅ ꯑꯗꯨꯗꯤ
ꯎꯝ ꯀꯣꯛ ꯉꯥꯎꯋꯦ ꯌꯥꯝꯅ ꯃꯊꯥ ꯁꯥꯔꯦ ꯊꯕꯛꯁꯤꯡꯁꯦ
ꯅꯪ ꯊꯕꯛ ꯁꯨꯕ ꯍꯧꯔꯕꯣ ꯍꯧ
ꯏꯠꯇꯕꯤꯌꯨ ꯑꯃ ꯆꯠ ꯂꯦ ꯏꯟꯇꯔꯟ ꯑꯃ ꯆꯠꯂꯦ ꯇ꯭ꯔꯦꯅꯤꯡ ꯑꯃꯨꯛ ꯆꯠꯂꯦ ꯑꯃꯨꯛꯀ ꯆꯠ ꯇꯧꯗꯤ ꯇ ꯑꯍꯣ ꯊꯕꯛꯁꯦ ꯐꯥꯎꯗꯤ ꯐꯥꯎꯗꯕ ꯅꯠꯇꯦꯕ ꯐꯥꯎꯗꯤ ꯑꯗꯨꯝ ꯐꯥꯎꯕꯗꯤ ꯐꯥꯎꯋꯦꯕ ꯑꯗꯣ ꯀꯟꯗꯤꯁꯟꯗꯣ ꯑꯃꯨꯛꯀ ꯌꯦꯡꯔꯒ ꯑꯩꯅ ꯄꯥꯝꯗꯕꯗꯨ
ꯑꯣ ꯊꯕꯛ ꯂꯩꯔꯁꯨ ꯀꯗꯤꯁꯟꯅ ꯄꯥꯝꯗꯕ ꯐꯖ
ꯀꯟꯗꯤꯁꯟꯗꯨ ꯅꯠꯇ꯭ꯔꯒ ꯑꯩꯅ ꯄꯥꯝꯂꯁꯨ ꯁꯦꯂꯔꯤꯗꯨ ꯑꯃꯨꯛꯀ ꯑꯩꯅ ꯄꯥꯝꯗꯕ ꯁꯦꯂꯔꯤꯒ ꯊꯕꯛꯇꯨ ꯀꯟꯗꯤꯁꯟꯗꯨ ꯑꯅꯤꯃꯛ ꯄꯥꯝꯃꯁꯨ ꯃꯣꯏꯒꯤ ꯊꯕꯛ ꯈꯨꯇꯧꯗꯣ ꯑꯃꯨꯛꯀ ꯄꯥꯝ ꯗꯕ ꯍꯥꯏꯕ ꯇꯥꯔꯦꯅꯦ ꯑꯗꯨꯒꯤ ꯆꯤꯆꯦꯅ ꯑꯁ ꯅꯪꯁꯦ ꯌꯥꯝ ꯂꯨꯕ ꯋꯥꯅꯦꯕ ꯍꯥꯏꯔꯦ
ꯂꯨꯗ꯭ꯔꯗꯤ
ꯍꯝ ꯑꯩꯅ ꯅꯣꯛꯅꯤꯡꯕꯁꯤꯗꯤ ꯀꯃꯥꯏ ꯇꯧꯗꯣꯏꯅꯣ ꯒ꯭ꯌꯥꯟꯃꯦꯟꯒ ꯇꯥꯗ꯭ꯔꯦꯗ
ꯅꯃꯥꯟꯅꯕꯤꯅꯤꯁꯨꯅ ꯅꯃꯥ ꯅꯃꯥꯟꯅꯕꯤ ꯑꯃꯗꯨꯁꯨꯔꯣ
ꯍꯣꯏ
ꯎꯝ
ꯑꯁꯣ ꯑꯩ ꯀ꯭ꯂꯥꯁꯃꯦꯠ ꯑꯣꯏꯕꯒꯤ ꯑꯅꯤꯃꯛ ꯃꯊꯥ ꯁꯥꯔꯦꯗ ꯀꯩ ꯇꯧꯗꯣꯏꯅꯣ ꯀꯩ ꯇꯧꯗꯣꯏ ꯀꯔꯤ ꯏꯇꯧ ꯃꯥꯅ ꯍꯦꯟꯅ ꯃꯊꯥ ꯁꯥꯔꯦ ꯃꯥꯗꯤ ꯑ ꯍꯧꯖꯤꯛꯐꯥꯎ ꯍꯣꯁꯇꯦꯜꯗ ꯑꯗꯨꯝ ꯂꯩꯕꯅꯦꯕ ꯑꯗꯨ ꯄꯩꯁꯥ ꯂꯩꯇꯕꯒꯤ ꯔꯦꯟ ꯂꯩ ꯕ ꯌꯥꯗꯦ ꯑꯗꯨ ꯍꯣꯏ ꯑꯦ ꯃꯣꯏ ꯐꯦꯃꯤꯂꯤꯗꯤ ꯑꯗꯨꯝ ꯂꯩꯕꯅꯦ ꯀꯩꯅꯣꯗ ꯒꯦꯝꯚꯤꯂꯦꯖꯗ ꯑꯗꯨ ꯐꯦꯝꯃꯤꯂꯤ ꯔꯤꯂꯤꯠ ꯑ ꯔꯤꯂꯦꯇꯤꯞ ꯑꯣꯏꯔꯦꯕ ꯃꯣꯏꯗꯣ ꯑꯗꯨ ꯔꯤꯂꯦꯇꯤꯞꯇꯗꯤ ꯂꯩꯅꯤꯡꯗꯕ ꯍꯥꯏꯕ ꯇꯥꯔꯦꯗ ꯔꯤꯂꯦꯇꯤꯞ ꯈꯣꯏꯗꯗꯤ ꯈꯔ ꯀꯩꯅꯣ ꯇꯧꯋꯦ ꯐ꯭ꯔꯤꯗꯝ ꯐꯪꯗꯕ ꯈꯔ ꯑꯩꯒ ꯈꯣꯠꯄ ꯂꯩꯌꯦ ꯍꯣꯏ ꯊꯕꯛꯁꯨ ꯋꯥ ꯑꯦ ꯑꯗꯨꯒ ꯑꯉꯥꯡ ꯃꯣꯏ ꯔꯤꯂꯦꯇꯤꯞꯗꯣ ꯑꯉꯥꯡꯁꯨ ꯌꯥꯝꯃꯦ ꯍꯥꯏꯕ ꯑꯗꯨ ꯑꯉꯥꯡ ꯂꯩꯔꯤꯞ ꯀꯩꯀꯥ ꯇꯧꯗꯅ ꯑꯗꯨꯗꯤꯝ ꯃꯥ ꯈꯔ ꯇꯟꯕ ꯃꯥꯜꯂꯦ ꯑꯗꯨ ꯂꯩꯅꯤꯡꯗꯦ ꯌꯥꯔꯗꯤ ꯔꯦꯟꯗ ꯂꯩꯒꯦ ꯑꯗꯨ ꯔꯦꯟ ꯂꯩꯕꯁꯨ ꯏꯟꯀꯝ ꯁꯣꯔ꯭ꯁ ꯂꯩꯇ꯭ꯔꯗꯤ ꯄꯝ ꯑꯩ ꯂꯩꯕ ꯌꯥꯗꯕꯅꯦ ꯀꯣ
ꯎꯝ ꯌꯥꯝ ꯇꯟꯕꯅꯤꯗ ꯑꯩꯁꯦ
ꯅꯪꯁꯨ ꯊꯕꯛ ꯁꯨꯔꯣ ꯊꯕꯛ ꯁꯨꯔꯣ ꯉꯁꯤꯒꯤ ꯊꯕꯛ ꯊꯕꯛ ꯁꯨꯔꯣ ꯍꯥꯏꯕ ꯉꯁꯤꯒꯤ ꯏꯟꯁ ꯀꯥꯎ꯭ꯟꯁꯤꯜ ꯀꯥꯎ꯭ꯟꯁꯤꯜ ꯄ꯭ꯔꯣꯕ꯭ꯂꯦꯝ ꯌꯥꯝ ꯂꯩ ꯀ꯭ꯂꯥꯁꯃꯦꯠ ꯌꯥꯝ ꯂꯥꯛꯑꯦ ꯒ꯭ꯔꯦꯖ꯭ꯌꯦꯁꯟ ꯐꯥ꯭ꯔꯁ ꯏꯌ꯭ꯔ ꯁꯦꯀꯦꯟ ꯏꯌ꯭ꯔ ꯍꯥꯏꯅ ꯑꯩꯈꯣꯏ ꯏꯟ ꯏꯟꯇ꯭ꯔꯗꯛꯁꯟ ꯇꯧꯕ ꯀꯥꯟꯗ ꯑꯩꯌꯥꯝꯕꯩ ꯑꯗꯨꯋꯥꯏꯗꯒꯤ ꯂꯥꯛꯑꯦꯕ
ꯎꯝ ꯑꯩꯅ ꯈꯪꯗꯕꯒꯤ
ꯄꯩꯁꯥ ꯇꯥꯂꯛꯑꯣ ꯑꯗꯨꯒ ꯔꯦꯟ ꯅꯊꯟꯗ ꯂꯩꯔꯣ ꯈꯔ ꯌꯨꯝ ꯈꯔ ꯐꯕ ꯂꯧꯔꯒ ꯑꯗꯨꯅꯦ ꯅ ꯐꯦꯃꯤꯂꯤꯅ ꯌꯥꯗꯤ ꯌꯥꯒꯗꯕ ꯃꯥꯟꯗꯦꯗ ꯏꯊꯟꯇ ꯂꯩꯔꯒꯦ ꯍꯥꯏꯔꯒ
ꯅ ꯈꯨꯠꯇ ꯃꯤꯉꯣꯟꯗꯒꯤ ꯑꯗꯨꯝ ꯅꯤꯕ ꯂꯩꯕꯗꯨꯕꯨ ꯅꯨꯡꯉꯥꯏꯇꯕꯅꯤꯅ ꯄꯩꯁꯥꯒꯤ ꯍꯥꯏꯗꯤ ꯑꯩꯈꯣꯏꯗꯤ ꯈꯔ ꯅꯨꯄꯤ ꯍꯥꯏꯕꯖꯤꯅ ꯀꯩꯀꯩꯅꯣ ꯂꯧꯅꯤꯡꯕ ꯈꯔ ꯂꯩꯕꯗꯣ ꯑꯗ ꯃꯤꯉꯣꯟꯗꯒꯤ ꯑꯗꯨꯝ ꯅꯤꯔ ꯂꯩꯕꯗꯨꯗꯤ ꯇꯟꯂꯦꯗꯥ ꯑꯗꯨꯒꯤ ꯊꯕꯛ ꯁꯨꯅꯤꯡꯕꯅꯦ ꯑꯗꯨꯕꯨ ꯀ꯭ꯂꯥꯁꯁꯤꯗ ꯃꯔꯣꯟ ꯑꯃ ꯀ꯭ꯂꯥꯁꯁꯤ ꯇꯣꯛꯀꯗ꯭ꯔꯥ ꯈꯪꯗꯦ ꯑꯩꯗꯤ ꯊꯕꯛ ꯁꯨꯕꯝ ꯂꯩꯔꯗꯤ
ꯗꯤ ꯑꯦꯝ ꯁꯤꯗꯤ ꯍꯣꯏ ꯆꯥꯡ ꯅꯥꯏꯅ ꯀ꯭ꯂꯥꯁ ꯌꯥꯎꯕꯅꯤꯅꯀꯣ
ꯎꯝ ꯑꯩꯖꯨ
ꯑꯇꯩ ꯑꯇꯩ ꯑꯇꯩ ꯀꯣꯂꯦꯖꯇꯤ ꯁꯨꯕꯝ ꯄꯦꯆꯥꯡ ꯅꯥꯏꯗꯦ
ꯎꯝ ꯑꯗꯣꯏꯁꯨ ꯆꯥꯡ ꯅꯥꯏꯕ ꯀꯣꯂꯦꯁ ꯍꯥꯏꯔꯁꯨ ꯗꯤ ꯑꯦꯝ ꯗꯁꯨ ꯑꯗꯨꯝ ꯇ꯭ꯔꯤꯞ ꯈꯥꯇꯤ ꯇꯧꯗ꯭ꯔꯤꯗ ꯍꯧꯖꯤꯛꯀꯥꯟꯗꯗꯤ ꯑꯦꯛꯖꯥꯝꯗꯨ ꯊꯥꯛꯍꯜꯂꯤ ꯍꯥꯏꯗꯤ ꯃꯤ ꯀ꯭ꯂꯥꯁ ꯃꯇꯝꯗ ꯁꯨꯛꯂꯥꯛ ꯂꯥꯛꯇꯕ ꯃꯤꯅ ꯀ꯭ꯂꯥꯁ ꯊꯥꯍꯟꯂꯣꯏ ꯍꯥꯏꯔꯒ ꯑꯦꯛꯖꯥꯝ ꯅꯨꯃꯤꯠꯇꯨꯅ ꯃꯤꯌꯥꯝ ꯊꯥꯍꯜꯂꯒ
ꯍꯣꯏ ꯁꯨꯃꯥꯏ ꯇꯧꯕꯅꯦ ꯗꯤ ꯑꯦꯝ ꯗꯣ
ꯑꯗꯨꯅꯦ ꯃꯤ ꯀꯤꯅꯕ ꯍꯥꯏꯇꯥ ꯍꯥꯏꯖꯥ ꯍꯥꯏꯕ ꯃꯥꯜꯂꯦꯗ
ꯀꯩ ꯍꯥꯏꯕ ꯀ꯭ꯂꯥꯁ ꯍꯣꯏ ꯀ꯭ꯂꯥꯁ ꯃꯇꯝꯗꯗꯤ ꯃꯤ ꯑꯌꯥꯝꯕꯩ ꯂꯥꯛꯇꯕꯅꯦꯕ ꯑꯗꯨ ꯑꯦꯛꯖꯥꯝꯗꯗꯤ ꯍꯥꯏꯔꯅꯨ ꯃꯤꯅ ꯁꯨꯛꯎ ꯎꯗꯕ ꯃꯤꯁꯦ ꯉꯥꯛꯇꯪ ꯎꯗꯣꯏꯅꯦꯕ
ꯎꯝ ꯑꯗꯨꯅꯦ ꯃꯤꯒ ꯐꯝꯃꯤꯅꯗꯦ ꯑꯗꯨꯒ ꯈꯪꯗꯦꯕꯣ ꯃꯤꯒ ꯐꯝꯕꯗꯨꯗꯤ ꯗꯥꯎꯅ ꯌꯥꯗꯕꯅꯤ
ꯍꯣꯏ ꯑꯗꯨ ꯑꯁ ꯑꯗꯨ ꯑꯈꯣꯏ ꯚꯦꯟꯁ ꯄꯥꯠꯅꯔꯗꯨ ꯂꯩꯔꯤꯛ ꯍꯩꯇꯕ ꯁꯣꯏꯔꯦ
ꯎ
ꯑꯩꯅ ꯍꯩꯇꯥꯔꯥꯁꯨ ꯕꯦꯟꯁ ꯄꯥꯠꯅꯔꯅ ꯍꯩꯔꯥꯗꯤ ꯈꯔ ꯅꯨꯡꯉꯥꯏꯌꯦꯕ ꯑꯗꯨꯝ
ꯎꯝ ꯑꯩ ꯍꯩꯇ꯭ꯔꯦ ꯈꯪꯗ꯭ꯔꯦ ꯍꯥꯢꯔ ꯂꯥꯛꯑꯒ ꯑꯩꯒ ꯐꯝꯕ-ꯐꯝꯕꯗꯨꯒ ꯍꯦꯟꯅ ꯄꯪꯕ ꯑꯣꯏꯔꯝꯃꯕ ꯑꯣ ꯑꯣꯏꯔꯦ
ꯑꯩꯗꯤ ꯑꯩꯅꯥꯝ ꯑꯦꯛꯖꯥꯝ ꯊꯥꯕꯒ ꯍꯥꯏꯗꯤ ꯁꯦꯃꯤꯁꯇꯔ ꯈꯨꯗꯤꯡꯃꯛ ꯑ ꯃꯤ ꯑꯇꯣꯞ ꯑꯇꯣꯞꯄꯒ ꯑꯗꯨꯝ ꯐꯝꯃꯤꯅꯩ ꯅꯣꯏꯗꯤ ꯁꯨꯃꯥꯏꯅ ꯇꯧꯗꯕ꯭ꯔꯣ
ꯐꯝꯃꯤꯟꯅ ꯐꯝꯃꯤꯟꯅꯩ ꯍꯥꯏꯗꯤ ꯐꯥꯔꯁ ꯁꯦꯝꯗ ꯐꯝꯕꯗꯨꯒ ꯁꯦꯀꯦꯟ ꯁꯦꯝ ꯐꯝꯕꯗꯨꯗ ꯇꯣꯡꯉꯜꯂꯦ
ꯑꯗꯨꯅꯦ
ꯎꯝ ꯇꯣꯡꯉꯥꯂꯤꯗꯥ
ꯑꯗꯨ ꯑꯗꯨ ꯈꯔ ꯗꯤ ꯑꯦꯝꯗ ꯐꯥꯕ ꯍꯥꯏꯕꯁꯦ ꯁꯦꯃꯤꯁꯇꯔ ꯑꯅꯤꯃꯛꯗꯣ
ꯎꯝ
ꯑꯗꯨꯝ ꯚꯦꯟꯖ ꯑꯃꯗ ꯐꯝꯕ ꯋꯥꯅꯦꯕ ꯅꯠꯇ꯭ꯔꯥ
ꯑꯗꯨꯅꯦ ꯑꯗꯨꯅꯦ ꯁꯦꯃꯤꯁꯇꯔ ꯆꯞ ꯃꯥꯟꯅꯕꯗꯨ ꯐꯝꯃꯦꯗꯅ
ꯍꯣꯏ ꯃꯣꯏꯒꯤ ꯁꯤꯇꯤꯡ ꯑꯦꯔꯦꯟꯖꯃꯦꯟꯗꯣ ꯅꯣꯡꯅꯤꯡꯕꯅꯦ ꯍꯥꯏ ꯖꯨꯅꯤꯌꯔ ꯈꯔ ꯑꯣ ꯑꯗꯨꯒꯤ ꯑꯥ ꯈꯪꯗ꯭ꯔꯦꯗꯤ ꯈꯔ-ꯈꯔ ꯑꯗꯨꯝ ꯍꯪꯕ ꯈꯣꯠꯄꯗꯤ ꯌꯥꯗꯤ ꯌꯥꯕꯅꯦ ꯑꯗꯨꯕꯨ ꯏꯁꯇ꯭ꯔꯤꯛꯂꯤ ꯌꯥꯝ ꯇꯧꯕꯅꯤ ꯅꯦꯕ ꯇꯧꯗꯤ ꯇꯧꯋꯦꯀꯣ ꯏꯁꯇ꯭ꯔꯤꯛ ꯇꯧꯕꯅꯦꯕ
ꯇꯧꯕꯅꯦ ꯆꯦꯛꯀꯤꯡꯁꯨ ꯐꯔꯛ ꯐꯖꯥ ꯍꯩ ꯆꯦꯛꯀꯤꯡ ꯇꯧꯕꯗꯣ ꯏꯁ ꯅꯨꯄꯤꯅ ꯅꯨꯄꯤꯕꯨ ꯆꯦꯛ ꯇꯧꯕꯗꯣ ꯑꯩꯗꯤ ꯏ ꯁꯦꯀ꯭ꯌꯨꯔꯤꯇꯤ ꯂꯥꯛꯇꯦ ꯑꯩꯈꯣꯏ ꯑꯣꯖꯥꯁꯤꯡꯅ ꯇꯧꯕꯅꯤ
ꯎꯝ
ꯃꯣꯏꯅ ꯑꯩꯈꯣꯏꯄ ꯑꯩꯈꯣꯏꯕꯨ ꯄꯥꯏꯒꯦ ꯆꯦꯛ ꯇꯧꯇꯧꯕꯗ ꯏ ꯀꯥ ꯀꯩꯅꯥꯅꯣꯃꯗꯤ ꯌꯥꯝꯅ ꯀꯤꯕ ꯍꯥꯏꯇꯥꯔꯦ ꯌꯥꯝꯅ ꯀꯩꯅꯣ ꯄꯥꯏꯍꯟꯅꯤꯡꯗꯕꯗꯣ
ꯑꯟ ꯀꯝꯐꯣꯔꯇꯦꯕꯜ ꯐꯤꯜ ꯇꯥꯎꯕꯅꯦꯕ
ꯇꯧꯋꯦ ꯀꯩꯀꯩꯗꯨꯅꯣ ꯑꯁ ꯈꯨꯠꯇꯨꯒ ꯅꯨꯡꯉꯥꯏꯇꯕꯅꯤ ꯅꯨꯄꯥꯗꯤ ꯅꯨꯄꯥꯗꯤ ꯑꯗꯨꯝ ꯀꯩꯅꯣ ꯌꯥꯝ ꯏꯁꯇ꯭ꯔꯤꯛ ꯑꯣꯏꯌꯦ ꯑꯗꯨꯕꯨ ꯑꯦꯆꯝ ꯃꯇꯝꯗꯁꯦ ꯅꯨꯄꯥ ꯍꯣꯏꯗꯒꯤ ꯑꯗꯨꯝ ꯆꯤꯠ ꯄꯦꯄꯔꯗꯣ ꯑꯗꯨꯝ ꯐꯪꯉꯦꯕ ꯅꯨꯄꯤꯗꯗꯤ ꯁꯨꯛꯐꯪ ꯐꯪꯗꯦꯕ ꯅꯨꯄꯥꯗꯗꯤ ꯏꯁ ꯌꯥꯝ ꯍꯩꯕ ꯃꯥꯜꯂꯤꯗ
ꯅꯨꯄꯥꯗꯤ ꯂꯩꯕꯤ ꯑꯃ ꯂꯩꯔꯤꯛ ꯄꯥꯗꯕꯒꯤꯅꯦ
ꯎꯝ
ꯉꯁꯥꯏꯗꯣ ꯅꯪ ꯑꯩ ꯒꯤ ꯌꯨꯝꯗ ꯆꯥꯛ ꯈꯔ ꯂꯩꯔꯝꯒꯅꯤꯔ ꯍꯥꯏꯅ ꯑꯩ ꯑꯩꯒꯤꯗꯨ ꯆꯥꯛꯀꯣꯟ ꯅꯥꯗ꯭ꯔꯦꯕ ꯉꯁꯥꯏ ꯆꯔ ꯋꯥꯟꯕ ꯑꯗꯨ ꯆꯩꯔꯥꯎ ꯋꯥꯟ ꯆꯥꯛ ꯀꯣꯟꯅꯗꯕꯤ ꯀꯣꯟꯅꯗꯕꯒꯤꯅ ꯌꯨꯝꯗ ꯆꯥꯛ ꯈꯔ ꯂꯩꯅꯤ ꯅ ꯍꯥꯏꯔꯒ ꯂꯥꯛꯑꯦꯀꯣ ꯄ꯭ꯔꯦꯁꯔ ꯀꯨꯀꯔ ꯍꯟꯗꯣꯛꯑꯦ ꯀꯣ ꯐꯠꯖꯅ ꯐꯦꯡꯉꯒ ꯅꯥꯟꯅ ꯊꯝꯕꯤꯌꯦ
ꯎꯝ ꯑꯈꯣꯏ ꯗꯗꯥꯅ ꯑꯣꯏꯔꯝꯃꯅꯤ
ꯑꯗꯨꯒ ꯑꯩꯁꯨ ꯆꯥꯛ ꯈꯤꯇꯪꯗꯤ ꯂꯩꯕ ꯑꯗꯨ ꯀꯣ ꯅꯥꯗꯕ ꯑꯗꯨ ꯍꯣꯏ ꯐꯔꯦ ꯆꯥꯛ ꯅꯠꯇ꯭ꯔꯒ ꯏꯟꯁꯥꯡꯗꯤ ꯂꯩꯔꯝꯒꯅꯤ ꯍꯥꯏꯅ ꯑꯃꯨꯛꯀ ꯃꯈꯥꯗ ꯑꯦꯟꯁꯥꯡꯒꯤ ꯀꯣꯟꯗꯣ ꯃꯈꯥꯗ ꯊꯝꯕꯤꯌꯦꯕ
ꯍꯣꯏ ꯍꯣꯏ
ꯏꯟꯁꯥꯡ ꯂꯩꯔꯝꯒꯅꯤ ꯍꯥꯏꯅ ꯑꯃꯨꯛꯀ ꯂꯧꯊꯣꯛꯑꯦ ꯌꯦꯡꯉꯦ ꯐꯖꯅꯀꯣ ꯆꯃꯦ ꯑꯗꯨ ꯑꯂꯨ ꯀꯥꯡꯉꯥꯎꯗꯤ ꯊꯝꯕꯤꯌꯦ ꯈꯔ ꯑꯗꯨꯗ ꯑꯩꯅ ꯈꯤꯠꯇꯪ ꯂꯧꯕ ꯑꯗꯨꯁꯨ ꯑꯂꯨ ꯃꯨꯟꯗꯕ ꯋꯥꯅꯦꯗ ꯃꯨꯟꯗꯦꯅꯣꯏ ꯑꯂꯨꯗꯨ
ꯀꯞꯅꯗꯦ ꯈꯔꯗꯤ ꯃꯨꯟꯅ ꯈꯔꯗꯤ ꯃꯨꯟꯗꯕ ꯑꯗꯨ ꯀꯩꯅꯣ
ꯑꯣ ꯑꯥꯂꯨꯅ ꯑꯣꯏꯔꯝꯒꯅꯤ ꯑꯗꯨꯗꯤ
ꯎꯝ ꯃꯥꯅꯦ ꯃꯁꯥꯅꯅꯦ ꯑꯩ ꯀꯨꯏꯅꯗꯤ ꯑꯗꯨꯝ ꯐ꯭ꯔꯥꯏ ꯇꯧꯋꯦꯕ ꯑꯗꯨꯕꯨ ꯀꯩ ꯀꯩ ꯍꯥꯏꯗꯣꯏꯅꯣ ꯂꯦꯟꯕꯗꯁꯨ ꯁꯦꯝꯕꯗꯁꯨ ꯅꯨꯡꯉꯥꯏꯗꯦꯕ ꯑꯗꯨꯅꯅꯦ ꯑꯂꯨꯅ ꯑꯣꯏꯔꯝꯃꯅꯤ ꯍꯥꯏꯅ ꯑꯩꯁꯨ ꯎꯝ ꯑꯦ ꯑꯂꯨ ꯆꯥꯃꯟꯕꯒꯤ ꯌꯥꯁꯦ ꯀꯩꯅꯣꯝ ꯇꯧꯔꯦꯕꯣ
ꯆꯥꯅꯣ ꯌꯥꯗ꯭ꯔꯗꯤ ꯀꯕ
ꯆꯥꯕ ꯑꯗꯨ ꯆꯥꯗ꯭ꯔꯗꯤ ꯀꯩ ꯆꯥꯡꯅꯣ ꯍꯥꯏꯕ
ꯎꯝ
ꯎꯝ
ꯋꯥꯔꯦ ꯈꯪꯗꯦ ꯀꯩꯒꯤꯅꯣ
ꯃꯄꯥꯟ ꯊꯣꯛꯂꯝꯕꯒꯤ ꯑꯣꯏꯔꯝꯅꯤꯗ
ꯑꯗꯨꯒꯤ ꯑꯣꯏ ꯂꯤꯔ ꯀꯦꯟ ꯃꯦꯟ ꯇꯥꯗ꯭ꯔꯦꯕꯀꯣ ꯑꯗꯨ ꯑꯩ ꯉꯁꯤ ꯁꯤ ꯁꯥꯎꯅꯤꯡꯕ ꯋꯥ ꯑꯃ ꯂꯩꯕꯅꯦ ꯑꯗꯨ ꯉꯥꯡꯗꯤ ꯉꯥꯡꯂꯣꯏ
ꯁꯥꯎꯅꯤꯡꯕ ꯋꯥꯗꯤ ꯉꯥꯡꯕꯗꯤ ꯉꯔꯥꯡ
ꯊꯧ ꯌꯥꯝ ꯂꯥꯡꯉꯒ ꯑꯩꯅ ꯈꯔ ꯃꯨꯗꯤ ꯑꯣꯏꯔꯒ ꯐꯝꯕꯅꯦꯕ ꯑꯗꯨ
ꯎꯝ
ꯈꯪꯗꯦ ꯃꯣꯏꯁꯨ ꯈꯔ ꯌꯦꯡꯕ ꯀꯥꯟꯗ ꯈꯪꯕꯒꯤꯔ ꯀꯩꯅꯣ ꯑꯩꯒꯤ ꯃꯤꯡ ꯀꯥꯎꯊꯣꯛꯂꯒ ꯀꯩꯅꯣ ꯁꯤꯁꯇꯔ ꯀꯩꯀꯥꯅ ꯌꯥꯝꯅ ꯀꯣꯏꯁꯟ ꯍꯥꯡꯕ ꯃꯥꯂꯦꯗ
ꯎꯝ ꯏꯟꯇꯔꯚ꯭ꯌꯨꯗꯣ